ꯑ
ꯇꯔꯥꯕꯣ
ꯇꯥꯏꯌꯦ
ꯑꯣ ꯃꯩ ꯃꯨꯠꯈꯤꯗꯅ ꯉꯥꯎꯆꯠꯅꯔ ꯂꯩꯔ ꯁꯤꯗ
ꯍꯣꯏꯁꯨꯗꯤ ꯁꯣꯝꯗ ꯃꯤ ꯄꯥꯈꯪꯗꯅ ꯍꯪꯅꯔꯦ ꯑꯗꯨꯝ ꯉꯁꯤꯗꯤ ꯌꯥꯝ ꯀꯨꯏ ꯃꯨꯠꯂꯤꯅꯤ
ꯉꯁꯥꯏꯒ ꯉꯍꯥꯛꯇꯤ ꯃꯨꯇꯤ ꯃꯣꯜꯂꯝꯝꯕꯅꯤ꯫
ꯑꯧ ꯐꯦꯠ ꯂꯥꯎꯅꯅꯦ ꯑꯗꯣ ꯊꯨꯅꯗꯤ ꯂꯥꯛꯑꯦꯕ
ꯑꯥꯎ ꯀꯨꯏꯗꯦ ꯑꯗꯨꯕꯨꯗꯤ ꯉꯁꯥꯏ ꯑꯗꯨꯗꯤ ꯑꯥ
ꯎꯝ
ꯉꯍꯥꯛ ꯐꯠ ꯃꯨꯠꯂꯝꯃꯒ ꯃꯩ ꯃꯨꯠꯂꯒ ꯀꯥꯡ ꯆꯤꯛꯄꯅ ꯍꯦꯜꯂꯦ
ꯑꯧ ꯃꯝꯃꯗꯤ ꯀꯥꯡꯁꯨ ꯁꯤꯛꯏꯗꯅ ꯉꯥꯟꯂ ꯈꯔ ꯐꯩ
ꯎꯝ ꯑꯧ ꯀꯥꯡꯖꯦ ꯃꯩ ꯃꯨꯠꯄꯒꯤ ꯀꯥꯡ ꯌꯥꯝ ꯆꯤꯑꯦꯕ ꯂꯩꯕꯝ ꯆꯥꯕꯝ ꯈꯪꯗꯒꯩ ꯑꯗꯨꯅꯦ ꯑꯩꯈꯣꯏ ꯏꯆꯟꯗꯣ ꯎꯕꯗ ꯑꯉꯥꯡꯗꯣ ꯈꯪꯅꯤ ꯍꯥꯏꯗꯣ ꯑꯩꯅ
ꯑꯦ ꯀꯤꯠꯆꯟꯒꯨꯝꯕꯒꯤ ꯅꯠꯇꯦꯍꯦꯁꯤꯗꯤ ꯗꯨꯝ ꯍꯧꯒꯠꯆꯔꯛꯄꯅꯦ
ꯅꯨꯡꯗꯥꯡ ꯇꯣꯁꯂꯥꯏꯠ ꯀꯥꯞꯄꯦꯅ ꯑꯣꯅꯔꯥ ꯑꯣꯝ ꯆꯥꯛꯅꯕꯨꯁꯨ ꯍꯦꯟꯒꯠꯂꯦ ꯃꯩ ꯃꯨꯂꯒ
ꯐꯦꯟ ꯀꯩꯀꯥ ꯊꯥꯗ꯭ꯔꯥꯅꯤꯅ ꯇꯧꯋꯤꯅꯦ
ꯎꯝ ꯀꯥꯡꯆꯤꯛ
ꯀꯥꯡ ꯆꯤꯛꯄ ꯃꯩ ꯎꯝ ꯄꯨꯔꯥ ꯕꯦꯔꯥꯅꯤ
ꯈꯪꯗꯔꯦ ꯑꯩꯈꯣꯏꯗꯤ ꯁꯋꯥꯏꯗ ꯈꯣꯡꯒꯥꯎ ꯑꯁꯥꯡꯕ ꯎ ꯁꯦꯠꯅꯕꯑꯣ
ꯀꯥꯡ ꯆꯤꯛꯇꯅꯕꯅ ꯇꯧꯕꯅꯦ
ꯈꯣꯏ ꯄꯨꯗꯤ ꯖꯦꯀꯦꯠꯀꯥ ꯂꯤꯠꯂ ꯊꯣꯛꯂꯛꯑꯦ ꯀꯥꯡ ꯆꯤꯛꯇꯅꯝꯅꯦ
ꯕꯦꯕꯤꯅ ꯑꯝꯇꯪ ꯏꯔꯣꯏꯒꯦꯁꯦ
ꯑꯣ ꯑꯗꯨꯅꯗꯤ ꯆꯨꯝꯃꯦꯕ ꯃꯣꯏꯗꯣ
ꯑꯍꯟꯅꯤꯅ ꯑꯌꯪ ꯑꯁꯥ ꯑꯣꯟꯅꯔꯦ ꯃꯣꯏꯖꯦ ꯑꯗꯨꯅꯅꯦ ꯑꯌꯥꯝꯕꯅ
ꯍꯣꯏ ꯀꯅꯥ ꯅꯣꯏ ꯄꯨꯔꯣ
ꯍꯥ ꯍꯣ ꯍꯣ
ꯈꯨꯌꯧꯕ ꯖꯦꯀꯦꯠ ꯑꯃ ꯂꯤꯠꯂꯒ
ꯑꯠ ꯑꯇꯩ ꯍꯥ ꯑꯩꯈꯣꯏ ꯄꯨ ꯑꯩꯈꯣꯏ ꯄꯨꯒ ꯂꯥꯏꯔꯤꯅꯦ ꯃꯥ ꯇꯥꯃꯣ ꯂꯩꯔꯝꯗꯕꯗꯣ ꯇꯦꯇꯨ ꯒ ꯌꯥꯝ ꯈꯛꯑꯝꯃꯦꯅꯦ ꯃꯥ ꯃꯈꯨꯠꯇ
ꯃꯈꯨꯠꯇ ꯇꯦꯇꯨꯒ ꯌꯥꯝ ꯍꯛꯆꯟꯂꯦ
ꯍꯥ
ꯈꯪꯗꯦꯅꯦꯠ ꯈꯨꯠꯅꯝꯗꯒ ꯇꯦꯇꯨ ꯑꯆꯧꯕ ꯑꯃ ꯍꯛꯏꯗꯣ ꯅꯍꯥꯟ ꯂꯥꯛꯑꯕꯗꯣ ꯅꯪ ꯎꯗ꯭ꯔꯣ
ꯑꯩꯊꯦꯡꯅꯍꯧꯗꯦ ꯍꯥꯏꯔꯅ
ꯈꯂꯦꯔ ꯃꯥ ꯅꯤꯉꯝꯃ ꯑꯣꯏꯗꯣꯏꯅꯦ ꯑꯗꯨꯕꯨꯗꯤ ꯌꯥꯝ ꯊꯤꯕ ꯇꯦꯇꯨꯅꯦ ꯃꯥ ꯍꯥꯛꯏꯗꯣ ꯑꯩ ꯕꯣꯔꯥ ꯈꯣꯠꯆꯜꯂꯒ
ꯃꯥꯅ ꯍꯥꯟꯅ ꯌꯦꯛꯁꯤꯟꯖꯕꯗꯨꯗꯒꯤ ꯑꯣꯟꯊꯣꯛꯄ ꯑꯣꯏꯔꯝꯒꯅꯤꯗ
ꯑꯥ ꯑꯥ ꯈꯔꯐꯖꯕ ꯑꯝꯇꯁꯨ ꯍꯛꯇꯦ
ꯃꯤꯃꯤ ꯑꯄꯥꯝꯕꯅꯤ
ꯌꯣ
ꯅꯣꯏ ꯃꯥꯗꯨꯕꯨ ꯁꯝ ꯁꯪꯈ꯭ꯔꯕꯣ
ꯃꯃꯥꯁꯦ ꯃꯁꯝ ꯁꯪꯗ꯭ꯔꯤꯗ ꯃꯥ ꯃꯁꯝ ꯁꯪꯕꯒ ꯁꯪꯗ꯭ꯔꯦ ꯃꯥ ꯇꯧꯂꯩ ꯁꯦꯝꯕꯤꯅꯕꯁꯨ ꯂꯩꯇꯅ
ꯍꯪꯗ꯭ꯔꯕ ꯃꯥ ꯊꯕꯛꯇꯨ ꯆꯤꯜꯂꯝꯒꯅꯤꯅ
ꯎꯝ ꯑꯗꯕꯨꯗꯤ ꯅꯪ ꯀꯣꯝꯃꯗꯤ ꯉꯥꯏꯍꯥꯛꯐꯠ ꯂꯥꯛꯑꯒ ꯀꯣ ꯑꯝꯇ ꯁꯪꯉꯣꯁꯤꯍꯦ ꯅꯠꯇꯗꯤꯅꯦ ꯏꯁꯧꯅꯦ ꯂꯥꯡ ꯂꯩꯗꯣꯏꯁꯦ ꯑꯥ ꯀꯅꯥꯝꯇꯅ ꯀꯔꯤꯝ ꯇꯧꯕꯤꯗꯦꯅ
ꯇꯨꯝꯃꯨ
ꯃꯥ ꯁꯪꯗꯧꯕ ꯍꯥꯏꯕꯨ ꯅꯨꯡꯗꯤꯟꯗꯗꯤ ꯑꯗꯨꯝ ꯁꯪꯅꯕ ꯇꯧꯔꯛꯀꯅꯤ ꯅꯨꯡꯗꯤꯟ ꯃꯇꯝ ꯑꯩꯈꯣꯏ ꯇꯨꯝꯅꯕ ꯃꯇꯝꯗꯣ
ꯑꯗꯨꯗꯗꯤ ꯃꯥꯅ ꯐꯅ ꯐꯅꯃꯛ ꯆꯤꯜꯂꯁꯨ ꯑꯗꯨꯝ ꯁꯪꯅꯕ ꯍꯣꯠꯅꯔꯛꯀꯅꯤ
ꯑ
ꯑꯅꯇꯪ ꯁꯪꯖꯜꯣ ꯆꯥꯟꯗꯅꯤ ꯃꯥꯟꯒꯦꯔ ꯑꯃ ꯃꯥꯟꯒꯦꯔ ꯃꯥꯥꯟꯖꯁꯅꯨ ꯅꯣꯏ ꯆꯥꯛ ꯆꯥꯕ ꯌꯥꯒꯤꯔꯣꯏ ꯅꯦ
ꯉꯁꯤ ꯁꯒꯣꯜꯁꯦ ꯃꯩ ꯂꯥꯛꯇꯃꯤꯅ ꯉꯁꯤ ꯁꯒꯣꯜꯁꯦ ꯅꯨꯃꯤꯠꯅꯤꯅ ꯃꯥꯗꯤ ꯁꯒꯣꯜꯁꯦꯗꯤ ꯌꯥꯝ
ꯑꯣ ꯂꯥꯏꯒꯤ ꯇꯤꯟꯒꯤ
ꯑꯗꯨꯒꯤ ꯈꯜꯂꯒ ꯑꯩꯅ ꯍꯥꯏꯔꯛꯇꯕ ꯑꯗꯒꯤ ꯅꯣꯡꯁꯨ ꯃꯥꯡꯒꯦ ꯃꯥꯡꯒꯦ ꯇꯧꯕꯗ ꯅꯣꯡ ꯆꯨꯔꯛꯑꯒꯗꯤ ꯅꯣꯏꯗꯤ ꯌꯥꯝ ꯐꯔꯛ ꯇꯥꯏꯗꯅ ꯏꯁꯤꯡ ꯌꯥꯝ ꯊꯨꯝꯒꯜꯂꯤꯗꯅ
ꯏꯁꯤꯡ ꯊꯨꯝꯕꯩ ꯉꯥꯛ ꯅꯠꯇꯦ ꯅꯣꯡ ꯆꯨꯔꯗꯤ ꯃꯥ ꯃꯀꯣꯛ ꯇꯨꯝꯕ ꯌꯥꯔꯣꯏꯗꯣꯏꯅꯦ ꯑꯃꯨꯛ
ꯍꯣꯏꯅꯦꯕ ꯃꯀꯣꯛ ꯇꯨꯗꯤ ꯗ꯭ꯌꯥꯔ ꯐꯠ ꯀꯪꯍꯜꯂꯁꯤ ꯌꯥꯏꯅꯦ
ꯅꯣꯡꯃꯥꯡꯉꯗꯤ ꯇꯨꯝꯃꯨ ꯌꯥꯗꯕꯅꯦ ꯗ꯭ꯌꯥꯔ ꯅꯨꯡꯌꯔꯒꯤ ꯅꯠꯇꯅ
ꯑꯗꯨꯒꯨꯝꯕ ꯑꯃ ꯂꯩꯔꯝ ꯑꯩꯒꯤ ꯑꯣꯏꯅꯅ ꯑꯃꯨꯛ ꯑꯩꯒꯤ ꯒꯥꯔꯤ ꯊꯧꯕ ꯍꯩꯕꯒꯤ ꯆꯥꯡꯁꯤꯅꯖꯨ ꯏꯁꯤꯡ ꯑꯃꯨꯛ ꯐꯨꯖꯤꯜ ꯂꯗꯤ ꯄꯣꯠ ꯇꯥꯗꯣꯏꯕ
ꯏꯁꯤꯡ ꯊꯨꯝꯕꯥ ꯍꯥꯏ ꯊꯨꯝꯇꯃꯤꯗꯀꯩꯁꯨ ꯅꯣꯡ ꯍꯣꯏ ꯅꯣꯡ ꯂꯦꯞꯇꯅꯒ ꯑꯌꯨꯛꯇ ꯆꯨꯕꯗꯨꯅ ꯅꯨꯡꯊꯤꯟꯐꯧ ꯆꯨꯔꯀꯥꯟꯗ ꯀ ꯊꯃꯦꯕꯨ
ꯑꯧ ꯉꯍꯥꯛꯇꯪꯗꯤ ꯑꯩꯈꯣꯏ ꯑꯁꯣꯝꯗꯗꯤ ꯑꯣꯐꯤꯁꯇꯗꯤ ꯀꯟꯅ ꯆꯨꯏꯌꯦ ꯌꯥꯄꯣꯠ ꯂꯥꯏꯗꯣ
ꯀꯟꯅ ꯉꯥꯏꯍꯥꯛꯇꯪꯗꯤ ꯆꯨꯏꯌꯦ ꯑꯩꯈꯣꯏ ꯁꯨꯃꯥꯡꯒꯁꯦ ꯄꯨꯡ ꯇꯥꯎ ꯇꯥꯎꯏ
ꯃꯤꯅꯤꯠ ꯇꯔꯥꯒꯤ ꯆꯥꯡꯗꯤ ꯌꯥꯝ ꯀꯟꯅ ꯁꯨꯏꯌꯦꯕ
ꯑꯣ ꯑꯗꯨꯅꯦ ꯆꯞ ꯃꯥꯟꯅꯩ ꯑꯩꯈꯣꯏꯁꯨ ꯆꯨꯏꯌꯦꯕ
ꯑꯥ ꯐꯖ ꯍꯩꯗꯩ ꯐꯖ ꯍꯩꯗꯧ ꯅꯣꯡ ꯃꯤꯅꯠ ꯇꯔꯥ ꯆꯥꯡꯖꯦ
ꯁꯨꯃꯥꯡꯒꯖꯦ ꯇꯥꯎꯔꯤꯕꯅꯦ ꯑꯩꯈꯣꯏꯗꯤ
ꯑꯣ ꯑꯩꯈꫭꯏ ꯁꯨꯃꯡ ꯑꯗꯨ ꯁꯨꯃꯥꯡ ꯇꯥꯎꯔꯤꯗꯣ ꯃꯇꯣꯟ ꯋꯥꯏꯗ ꯑꯃ ꯂꯩꯕꯥꯛꯀꯤ ꯁꯔꯨꯛ ꯑꯃ ꯂꯩꯔꯤꯗꯨꯝꯇꯪ ꯋꯥꯟ ꯐꯥꯏꯚ ꯇꯦꯜꯂ ꯀꯩꯅꯣ ꯊꯥꯖꯜꯂꯗꯤ
ꯑꯗꯨꯗꯥ ꯅꯠꯇꯦ ꯃꯥꯝꯇꯣꯜ ꯍꯣꯏꯒꯤ ꯀꯩꯅꯣ ꯊꯪꯃꯛꯄꯗꯣ ꯃꯅꯤꯡꯗꯣ ꯑꯗꯨꯗꯩꯩ ꯆꯨꯝꯗꯥꯔꯛꯄ
ꯁꯨꯃꯥꯡ ꯃꯇꯦꯛ ꯍꯣꯏ ꯑꯗꯨꯕꯨꯗꯤ ꯆꯨꯝꯃꯦ ꯑꯗꯣ ꯁꯨꯃꯥꯡ ꯃꯇꯦꯛ ꯇꯣ ꯃꯇꯣꯟ ꯋꯥꯏꯗꯣ ꯋꯥꯟ ꯐꯥꯏꯚ ꯇꯦꯟ ꯊꯥꯖꯤꯜꯂꯗꯤ ꯂꯩꯈꯣꯝꯖꯨ ꯊꯣꯛ ꯑꯔꯣꯏ ꯑꯩ ꯉꯍꯟ ꯃꯕꯣꯛꯆꯧꯕꯤꯗꯥ ꯍꯥꯏꯔꯝꯕꯅꯤ
ꯅꯣꯏ ꯂꯩꯈꯣꯝꯖꯨ ꯊꯣꯛꯅꯔꯔꯣꯏ ꯀꯩꯝꯇ ꯇꯧꯔꯔꯣꯏꯗꯅ ꯏꯁꯤꯡꯗꯨꯗꯤ ꯑꯗꯨꯝ ꯆꯦꯟꯊꯖꯒꯤꯅꯤ
ꯆꯦꯟꯗꯕ ꯍꯥꯏꯖꯦ ꯂꯣꯏꯔꯦꯗꯥ
ꯑꯥ ꯑꯗꯨꯅꯅꯦ ꯑꯩ ꯒꯥꯔꯤ ꯆꯥꯝꯕꯗ ꯆꯛ ꯀꯥ ꯆꯥꯝꯗꯧ ꯇꯜꯂꯦ ꯍꯧꯖꯤꯛ ꯅꯣꯏ ꯂꯝꯕꯤ ꯃꯆꯤꯟꯗꯣ ꯊꯧꯗꯣꯛꯀꯅꯤ ꯈꯟꯕꯗ
ꯃꯟꯅꯦ ꯑꯗꯨꯖꯨ ꯕꯦꯔꯥꯅꯦ
ꯍꯟꯗꯛ ꯀꯦꯕꯤꯒꯤ ꯀꯣꯏꯂꯥꯁ ꯁꯥꯕꯗꯨꯖꯨ ꯅꯪꯍꯧꯗ꯭ꯔꯦ ꯅꯣꯏ ꯍꯥꯏꯕ
ꯎꯝ ꯑꯦ
ꯀꯣꯏꯂꯥꯁꯇꯣ ꯐꯖꯅ ꯊꯥꯎꯍꯧꯔꯗꯤ ꯂꯝꯕꯤꯗꯣ
ꯎꯝ
ꯈꯪꯗꯦꯗ ꯃꯩ ꯃꯨꯠꯄꯥꯖꯦ ꯁꯨꯝ
ꯃꯩ ꯃꯨꯠꯄꯥꯖꯤꯗ ꯀꯦꯟꯗꯜꯒꯥꯖꯦ ꯁꯥꯕꯅꯠ ꯁꯥꯏꯍꯦ ꯏꯕꯣ ꯀꯦꯟꯗꯜ ꯊꯟꯒꯦ ꯇꯧꯔꯨꯕꯅꯦ ꯌꯥꯗꯦ ꯑꯥ ꯃꯌꯨꯝ ꯃꯌꯨꯝꯒꯤ ꯃꯄꯥꯟꯗꯥ ꯊꯣꯛꯈꯤꯕꯅꯦ
ꯑꯣ ꯃꯈꯣꯟ ꯇꯥꯗꯦ
ꯃꯥꯅ ꯀꯩꯅꯣ ꯍꯋꯥꯏꯖꯥꯔ ꯂꯩꯔꯛꯀꯅꯤꯌꯦ ꯅꯨꯡ ꯍꯋꯥꯏꯖꯥꯔ ꯂꯣꯟꯊꯣꯛꯇꯔꯣ ꯉꯔꯥꯡ ꯀꯩꯅꯣꯅꯥ ꯄꯤꯔꯛꯄꯗꯣ
ꯊꯣꯏꯅꯥ ꯄꯤꯔꯛꯄꯗꯣ ꯑꯗꯨꯒ ꯊꯣꯡꯗꯣꯏꯅꯦꯅ ꯉꯥꯏꯔꯤꯕꯅꯦ ꯉꯥꯏ ꯉꯥꯏ ꯍꯤꯟꯖꯡꯐꯥꯎ ꯂꯣꯏꯁꯤꯟꯂꯛ ꯑꯦ
ꯎꯝ ꯂꯩꯔꯛ ꯑꯅꯤ ꯁꯣꯏꯗ꯭ꯔꯦ
ꯃꯦ ꯕꯤ ꯗꯥꯅꯤꯗ ꯑꯗꯨꯕꯨꯗꯤ
ꯂꯩꯔꯛ ꯑꯖꯨ ꯊꯣꯡꯗ꯭ꯔꯖꯨ ꯌꯥꯔꯦ ꯀꯩꯅꯣ ꯅꯣꯏ ꯅꯤꯜꯂꯀꯣꯠ ꯍꯣꯏꯒꯤ ꯉꯥ ꯊꯣꯡꯕꯗꯣ ꯑꯗꯨꯝ ꯆꯥꯃꯤꯟꯅꯔꯣ
ꯑꯥ ꯂꯩꯔꯛꯄ ꯌꯥꯏ ꯂꯩꯔꯛꯇꯕ ꯌꯥꯏ ꯈꯪꯄꯣꯠꯇꯦꯗ ꯁꯨꯝ ꯍꯥꯏꯔꯤꯅꯤ
ꯗꯥ ꯂꯝꯉꯥꯟꯕ ꯍꯌꯦꯡꯖꯨ ꯆꯪꯈꯒꯔꯅꯤ ꯄꯨꯂꯞ ꯐꯝꯃꯥ ꯑꯣꯏꯅ ꯆꯥꯃꯤꯟꯅꯧ ꯌꯥꯗ꯭ꯔꯣ
ꯌꯣꯜꯂꯝꯕ ꯌꯣꯜꯂꯝꯗꯕ ꯍꯥꯏꯕ ꯑꯝꯖꯨ ꯂꯩꯅ
ꯑꯣ
ꯑꯁ ꯆꯠꯂꯣ ꯂꯣꯏꯔꯦ ꯢꯕꯣ
ꯎꯝ ꯆꯨꯝꯃꯦ ꯑꯗꯨꯕꯨꯗꯤ ꯃꯆꯤ ꯃꯆꯤ ꯍꯤꯟꯖꯥꯡ ꯌꯦꯟꯅꯗꯧ ꯁꯔꯨꯛ ꯄꯨꯂꯞ ꯐꯝꯃ ꯆꯥꯃꯤꯟꯅꯒꯦꯗꯦ
ꯑꯁ ꯈꯪꯗꯦꯗ ꯊꯥꯡꯗꯣꯛ ꯊꯥꯡꯖꯤꯟꯗꯣ ꯖꯟ ꯖꯥꯟꯅꯦꯕ
ꯆꯥꯛ ꯄꯨꯈꯝ ꯑꯃꯝ ꯃꯝ ꯄꯥꯏꯔ ꯊꯥꯡꯅꯕꯗꯨꯕꯨ ꯊꯕꯛ ꯑꯣꯏꯅ ꯂꯧꯋꯤ ꯑꯗꯨ
ꯃꯣꯏ ꯃꯣꯏꯗꯒꯤ ꯑꯩꯈꯣꯏꯗ ꯊꯥꯡꯉꯛꯄꯗꯨꯁꯨ ꯑꯃꯨꯛ ꯃꯝꯍꯟꯅ ꯃꯣꯏꯗ ꯄꯨꯟꯅ ꯆꯥꯅꯤꯡꯒꯅꯤ ꯑꯩꯈꯣꯏꯁꯨ ꯑꯃꯨꯛ ꯑꯉꯥꯡ ꯌꯥꯎꯕꯅꯦꯅ ꯊꯥꯡꯕꯗꯣ ꯏꯅꯝꯃ ꯍꯣꯏꯗꯣ
ꯎꯝ ꯍꯣꯏ ꯑꯗꯨꯕꯨꯗꯤ ꯑꯉꯥꯡꯁꯨ ꯌꯥꯎꯅ ꯊꯥꯡꯗ ꯌꯥꯔꯣꯏꯗꯨꯗꯤ ꯆꯥꯛꯇ ꯅꯠꯇꯦ
ꯑꯗꯨꯅꯤ
ꯁꯦꯟꯅꯕ ꯍꯥꯏꯕ ꯑꯃꯖꯨ ꯆꯪꯉꯤ
ꯑꯩ ꯑꯩ ꯈꯇꯪꯕꯨꯗꯤ ꯆꯠꯄ ꯌꯥꯅꯤꯕ
ꯎꯝ ꯍꯣꯏ ꯆꯨꯝꯃꯦ ꯏꯂꯥꯟꯗ ꯂꯥꯟꯂꯦ ꯅꯠꯇ꯭ꯔꯒ ꯅꯣꯏ ꯑꯅꯛꯄ ꯑꯗꯥꯏꯗ ꯊꯣꯡꯅꯔꯒ ꯅꯣꯏꯗ ꯄꯨꯂꯞ ꯅꯣꯏ ꯁꯨ ꯃꯥꯡꯒꯣꯟꯗ ꯄꯨꯂꯞ ꯆꯥꯕꯅꯦ ꯍꯥꯏꯔꯗꯤ ꯐꯥꯕ ꯑꯗꯨꯁꯨ ꯅꯠꯇ꯭ꯔꯦ
ꯑꯈꯣꯏ ꯆꯟ ꯉꯁꯤ ꯕꯥꯔꯗꯦ ꯆꯠꯇ꯭ꯔꯕꯣ
ꯆꯠꯇꯦ ꯍꯥꯏꯔꯣ
ꯍꯥ
ꯍꯣꯏ ꯀꯦꯟꯗꯜ ꯃꯊꯤꯒ ꯂꯣꯏ ꯍꯧꯖꯤꯟꯂꯦ ꯈꯨꯠ
ꯑꯣ ꯁꯅꯥꯃꯇꯨꯝꯅ ꯃꯦꯠꯃꯟꯗꯅ ꯃꯃꯥꯏ ꯐꯣꯟꯁꯦ ꯗꯤꯁꯄ꯭ꯂꯦ ꯌꯥꯗ꯭ꯔꯦ
ꯗꯤꯁꯄ꯭ꯂꯦ ꯗꯤꯁꯄ꯭ꯂꯦ ꯅꯥꯀꯟꯁꯦ ꯃꯝꯕ ꯍꯧꯔꯛꯑꯦꯕꯀꯣ
ꯃꯃꯥꯒꯤ ꯂꯩꯗ ꯌꯥꯔꯣꯏ ꯁꯅꯥꯃꯇꯨꯝꯒꯤ ꯂꯩꯕ ꯂꯥꯏꯔꯤ
ꯑꯗꯨꯝ ꯌꯥꯗ꯭ꯔꯗꯤ ꯌꯥꯝ ꯐꯥꯔꯦ ꯀꯤꯄꯦꯠꯅ ꯍꯦꯟꯅ ꯅꯨꯡꯉꯥꯏ ꯃꯥ ꯄꯩꯈꯥ ꯂꯣꯏꯗ꯭ꯔꯤꯕꯧ
ꯑꯗꯨꯅꯦ ꯑꯗꯣ ꯐꯣꯟ ꯂꯩꯌꯣꯅ ꯅꯤꯡꯉꯥꯏ ꯇꯧꯔꯤꯁꯤꯕꯣꯕ ꯃꯥꯒꯤ ꯐꯣꯟ ꯂꯩꯕ ꯂꯥꯏꯔꯤ ꯃꯃꯥꯏ ꯂꯩꯗ ꯌꯥꯔꯔꯣꯏꯕ
ꯃꯥꯒꯤꯗꯤ ꯂꯩꯕ ꯌꯥꯗꯔꯤꯍꯦ ꯄꯩꯈꯥꯒ ꯂꯣꯏꯔ ꯂꯩꯌꯣ ꯇꯨꯋꯦꯜꯀ ꯂꯣꯏꯔꯒ
ꯎꯝ ꯁꯨꯝ ꯊꯦꯝꯕꯩ ꯋꯥꯅꯤꯗ
ꯎꯝ ꯍꯣ ꯇꯥꯕꯁꯨ ꯐꯖꯅ ꯅꯦꯠꯋꯥꯛ ꯌꯥꯗ꯭ꯔꯥ ꯃꯥꯜꯂꯦ ꯑꯩ ꯊꯝꯃꯒꯦ
ꯍꯣ ꯍꯣ ꯍꯣꯏ
ꯎꯝ ꯊꯝꯃꯦ ꯊꯝꯃꯦ